ꯍꯜꯂꯣ ꯑꯣ ꯇꯥꯏ ꯀꯩꯗꯧꯔꯤꯅꯣ
ꯑꯦ ꯁꯨꯝ ꯄ‌ꯣꯊꯥꯔꯝꯃꯤꯅꯦ
ꯅꯨꯉꯥꯏꯀ‌ꯣ
ꯎꯝ ꯅꯪꯗꯤ
ꯑꯦ ꯑꯩꯁꯨ ꯆꯠꯇꯧꯔꯒ ꯂꯩꯔꯦꯅꯦ
ꯑ‌ꯣ ꯀꯔꯤ ꯃꯊꯦꯜ ꯆꯥꯒꯦ
ꯉꯁꯤꯁꯦ ꯑꯂꯨꯒ ꯀꯩꯅꯣ ꯀꯔꯤꯅꯣ ꯃꯃꯤꯡ ꯀꯥꯎꯈ꯭ꯔꯅꯦ ꯑꯗꯨꯒ ꯑꯣ ꯑꯩ ꯅꯠꯇꯦ ꯉꯔꯥꯡꯒꯤꯅꯦ ꯗꯣ ꯑꯃꯨꯛ ꯆꯥꯕ
ꯑꯠꯆꯥ ꯍꯥꯎꯔꯝꯒꯅꯤ ꯑꯩ ꯆꯥꯛ ꯂꯥꯝꯗꯕꯒꯤ ꯆꯥꯗ꯭ꯔꯤꯌꯦ
ꯑꯣ ꯄꯨꯡ ꯇꯔꯥ ꯃꯈꯥꯏꯗꯕꯨꯗꯤ ꯉꯥꯏꯔꯦ ꯕ꯭ꯔꯦꯛꯐꯥꯁ ꯇꯧ ꯑꯣꯏꯔꯝꯅꯤ꯫
ꯑꯁ ꯑꯩ ꯉꯁꯤ ꯕ꯭ꯔꯦꯛꯐꯥꯁꯁꯨ ꯆꯥꯗꯔꯤꯗ
ꯐꯥꯃꯨꯡꯗꯒꯤ ꯂꯦꯡꯗ꯭ꯔꯤꯌꯦ ꯑꯩ ꯉꯁꯤ
ꯑꯩꯌꯥ ꯍꯧꯖꯤꯛꯐꯎ
ꯍꯣꯏ ꯑꯩ
ꯍꯦꯟꯃꯟ꯭ꯗꯔꯣ
ꯉꯁꯤ ꯌꯥꯝ ꯇꯝꯕ ꯑꯩ
ꯄꯨꯡ ꯄꯨꯡ ꯇꯔ ꯃꯈꯥꯏ ꯍꯦꯜꯂꯦ ꯍꯧꯒꯠꯂꯣ ꯍꯧꯒꯥꯠꯂꯣ ꯊꯦꯡꯒꯦ
ꯑꯩ ꯍꯧꯒꯠꯄ ꯍꯧꯒꯠꯈ꯭ꯔꯕ ꯍꯜꯂꯛꯑꯔꯣꯏ ꯀꯀꯥꯗ
ꯌꯥꯝ ꯅꯨꯡꯉꯥꯏꯔꯒ ꯌꯥꯝ ꯅꯨꯡꯉꯥꯏꯔꯒ ꯍꯤꯞꯄꯥꯝꯃꯦꯕ
ꯌꯥꯝ ꯅꯨꯡꯉꯥꯏꯔꯒꯥ ꯍꯤꯞꯄꯤ ꯑꯩ
ꯑꯌꯨꯛ ꯕꯣꯜ ꯌꯦꯡꯕ ꯒꯤ ꯕꯣꯜ ꯌꯦꯡꯕ꯭ꯔꯥ
ꯑꯩ ꯕꯣꯜ ꯕꯣꯜꯁꯨ ꯌꯦꯡꯗꯦꯕꯦꯝꯃꯥ
ꯑꯩꯗꯤ ꯕꯣꯜ ꯌꯦꯡꯕ꯭ꯔꯥ ꯈꯟꯕ ꯑ ꯕꯣꯡ ꯉꯥꯟ ꯁꯅꯥꯏꯗꯅ ꯑꯁ ꯑꯩ ꯌꯦꯡꯗꯦꯗ
ꯑꯩꯈꯣꯏ ꯑꯩꯈꯣꯏ ꯑꯥ ꯅꯨꯄꯤꯁꯤꯡꯗꯤ ꯑꯥ ꯄꯥꯛ ꯌꯦꯡꯗꯕ ꯃꯥꯜꯂꯦ
ꯑꯁ ꯏꯆꯦꯗꯤ ꯌꯥꯝ ꯏꯆꯦꯑꯃꯥꯗꯤ ꯌꯥꯝ ꯌꯦꯡꯕꯅꯦ ꯃꯥꯅ ꯌꯦꯡꯕꯗꯣ ꯕꯣꯜ ꯌꯥꯝ ꯆꯣꯞꯄꯦꯕ ꯃꯥꯗ
ꯂꯩꯑꯦ ꯂꯩꯑꯦ ꯍꯣꯏ ꯑꯗꯣ ꯑꯅꯥꯝꯕ ꯌꯦꯡꯔꯛꯄꯗꯨꯀꯣ
ꯎꯝ
ꯅꯨꯄꯤꯗꯤ ꯐꯤꯐꯇꯤ ꯐꯤꯐꯇꯤꯅꯦꯕ ꯌꯦꯡꯕ
ꯑꯥ
ꯅꯨꯄꯥꯗꯤ ꯍꯟꯗ꯭ꯔꯦꯠꯇ ꯅꯥꯏꯟꯇꯤꯅꯦꯕ ꯌꯦꯡꯉꯁꯤ
ꯑꯥ ꯑꯗꯨꯅꯦ ꯃꯣꯏꯁꯨ ꯊꯦꯡꯉꯁꯨ ꯑꯗꯨꯝ ꯌꯦꯡꯉꯦꯕ
ꯏꯁꯃꯣꯏ
ꯀꯩꯅꯣ ꯃꯣꯏ ꯃꯣꯏ ꯒ꯭ꯔꯨꯞ ꯒ꯭ꯔꯨꯞ ꯁꯦꯝꯃꯒ ꯄꯔꯇꯤ ꯇꯧꯔꯒ ꯇꯧꯕꯗꯣ ꯅꯨꯄꯥꯒꯩꯗꯤ ꯑꯅꯝꯕ ꯇꯧꯋꯦꯕ
ꯃꯣꯏꯗꯤ ꯕꯦꯠꯀ ꯇꯧꯅꯩꯗꯨꯗꯤ ꯄꯩꯁꯥꯒ ꯊꯥꯗꯔꯒ
ꯏꯆꯦ ꯅꯍꯥꯟ ꯏꯆꯦꯒ ꯀꯩꯀꯣꯏ ꯏꯆꯦ ꯃꯃꯥꯟꯅꯕꯤ ꯍꯣꯏꯒ ꯑꯩꯈꯣꯏꯒ ꯇꯧꯕꯗ ꯃꯥ ꯑꯩꯈꯣꯏꯁꯨ ꯁꯤꯡꯖꯨ ꯀꯩꯀꯥ ꯅꯨꯡꯊꯤꯟꯗꯅꯦ ꯆꯥꯔꯤꯗ ꯅꯠꯇꯦ ꯕꯣꯜ ꯁꯟꯅꯥꯕ ꯃꯇꯝꯗ
ꯍꯥꯎꯔꯝꯅꯤ
ꯁꯤꯡꯖꯨ ꯁꯦꯝꯃꯒ ꯆꯥꯕ ꯑꯁ ꯑꯩꯗꯤ ꯌꯦꯡꯅꯤꯡꯗꯕꯅꯦ ꯇꯨꯝꯕ ꯑꯗꯨ ꯑꯃꯨꯛ ꯑꯩꯈꯣꯏꯅ ꯕꯣꯜ ꯌꯦꯡꯕꯅꯤꯅ ꯌꯥꯝ ꯂꯥꯡꯉꯦꯕ ꯑꯗꯨ ꯇꯨꯝꯕ ꯌꯥꯗꯕ ꯑꯁ
ꯍꯣꯏ ꯆꯟꯒꯦ ꯆꯟꯒꯦ ꯇꯧꯕꯗꯣ ꯂꯧ ꯑꯩꯁꯨ ꯑꯩꯒꯤ ꯃꯈꯣꯟ ꯄꯤꯛ ꯊꯟꯕꯅꯦ ꯑꯩꯅ ꯕꯣꯔ ꯌꯦꯡꯉꯗꯤ
ꯎꯝ
ꯀꯥꯁꯦ ꯋꯥꯏ ꯆꯥꯏꯕꯅꯦ ꯑꯩꯒꯤ ꯃꯈꯣꯟꯗ
ꯕꯣꯜ ꯌꯦꯡꯕ ꯃꯐꯝꯗ ꯇꯨꯝꯕꯁꯤ ꯌꯥꯗꯦꯅꯦ
ꯑꯩꯗꯤ ꯇꯨꯝꯃꯦ ꯇꯨꯝꯅꯤꯡꯉꯗꯤ ꯇꯨꯝꯊꯕ ꯉꯝꯃꯦ ꯑꯩꯗꯤ
ꯑꯗꯨ ꯑꯗꯨꯨꯝ ꯃꯤꯅꯤꯠ ꯑꯃ ꯑꯅꯤꯒꯨꯝꯕ ꯑꯗꯨꯝ ꯎꯏꯔꯦꯗꯅ ꯑꯗꯨ ꯃꯣꯏꯅ ꯒꯣꯜ ꯆꯜꯂꯦ ꯈꯣꯠꯂꯦ ꯂꯥꯎ ꯈꯣꯠꯂꯛꯄꯗꯣ
ꯎꯝ
ꯑꯗꯨꯒ ꯑꯥꯎꯠ ꯑꯥꯎꯠꯁꯥꯏꯗꯠꯇ ꯆꯠꯈ꯭ꯔꯦ ꯑꯗꯨ ꯃꯥꯏ ꯄꯥꯁ ꯄꯤꯒꯗꯕꯅꯦ ꯀꯥꯏ ꯑꯁ ꯃꯣꯏꯅ ꯖꯁ ꯇꯧꯔꯒ ꯉꯥꯒ ꯂꯥꯛꯑꯒ ꯇꯧꯕꯗꯣ
ꯌꯦꯡꯕ ꯑꯩꯈꯣꯏꯅ ꯑꯣꯖꯥꯅꯦ
ꯑꯥ
ꯑꯩꯈꯣꯏ ꯕꯣꯜ ꯁꯥꯟꯅꯑꯣ ꯍꯥꯏꯅ ꯇꯥꯕ꯭ꯔꯥ ꯑꯩꯈꯣꯏ ꯕꯣꯜ ꯁꯅꯥꯅ ꯎꯝ ꯆꯪꯍꯥꯟꯖꯗꯦ ꯑꯩꯈꯣꯏ ꯀꯩꯝ ꯍꯩꯔꯣꯏ ꯑꯗꯨꯕꯨ ꯃꯤꯅ ꯁꯥꯟꯅꯕꯗ ꯑꯗꯨ ꯃꯤꯕꯤꯁꯇ ꯀ ꯊꯤ ꯍꯥꯏꯎꯗꯦꯕ
ꯑꯁ ꯅꯨꯄꯤꯅ ꯕꯣꯜ ꯁꯅꯥꯔꯗꯤ ꯃꯈꯣꯜ ꯈꯛꯇ ꯌꯥ ꯌꯥꯒꯨꯝꯕ ꯑꯣꯏꯗꯣꯏꯅꯦ ꯑꯗ ꯑꯩꯈꯣꯏꯅ ꯑ ꯒ꯭ꯔꯨꯞ ꯒ꯭ꯔꯨꯞ ꯆꯦꯟꯒꯗꯕꯅꯤ ꯑꯩꯈꯣꯏꯅ ꯄꯤꯔꯗꯤ ꯃꯤꯒꯤ ꯕꯨꯜ ꯃꯨꯟꯒꯅꯤ ꯇꯧꯋꯦ
ꯄꯥꯁ ꯄꯤꯔꯣꯏ ꯒ꯭ꯔꯨꯄꯤꯡꯅꯤ ꯒ꯭ꯔꯨꯞꯤꯡ
ꯇꯤꯝ ꯇꯤꯝ ꯃꯥꯟꯅꯔꯁꯨ ꯇꯤꯝ ꯑꯃꯒꯤ ꯅꯠꯇꯦ ꯑꯩꯈꯣꯏ ꯇꯤꯝ ꯃꯥꯟꯅꯔꯁꯨ ꯇꯤꯝ ꯑꯃ ꯑꯃꯒꯤꯗꯣ ꯃꯨꯟꯕꯗꯣ
ꯑꯥꯎ
ꯃꯤꯒꯤ ꯃꯤꯒꯤ ꯕꯣꯜ ꯃꯨꯟꯗꯕꯤ ꯑꯩꯈꯣꯏꯒꯤ ꯒ꯭ꯔꯨꯞꯇ ꯕꯣꯜ ꯃꯨꯟꯕꯗꯣ ꯃꯥꯏꯅ ꯇꯧꯒꯅꯤ ꯅꯨꯄꯤꯒꯤ ꯑꯩꯅ ꯁꯥꯟꯅꯔꯗꯤ
ꯍꯣꯏ ꯑꯣꯌꯦ ꯑꯣꯏꯌꯦ ꯆꯃꯤ
ꯎꯝ ꯑꯩꯁꯨ ꯅꯍꯥꯟ ꯑ ꯁ꯭ꯀꯨꯜ ꯍꯥꯏ ꯁ꯭ꯀꯨꯜꯗ ꯍꯟ ꯅꯠꯇꯦ ꯁꯦꯀꯦꯟꯗ꯭ꯔꯤꯗ ꯇꯝꯂꯤꯉꯩꯗ ꯐꯨꯠꯕꯣꯜ ꯁꯥꯟꯅꯕ ꯌꯥꯎꯔꯣꯏ ꯍꯥꯏꯔꯒ ꯃꯣꯏꯅ ꯃꯤ ꯂꯩꯇꯕꯅꯤꯅ ꯁꯞꯁꯇꯤ ꯑꯣꯏꯔꯁꯨ ꯂꯩꯌꯣ ꯅꯪꯁꯨ ꯁꯅꯗ꯭ꯔꯗꯤ ꯌꯥꯔꯣꯏ ꯍꯥꯏꯔꯒ ꯃꯤ ꯂꯩꯇꯦ ꯍꯥꯏꯔꯒ ꯅꯝꯐꯨꯗ ꯌꯥꯎꯍꯟꯕ ꯑꯗꯨ ꯁꯞꯁꯇꯤꯗ ꯑꯣꯏꯅ ꯆꯪꯉꯦ ꯑꯗꯨ ꯆꯪꯀꯥꯟꯗ ꯁꯥꯏꯠꯇ ꯄꯁ ꯄꯤꯕꯗꯣ
ꯑꯥ
ꯀꯅꯥꯅꯣ ꯏꯃꯥꯟꯅꯕꯤ ꯑꯃꯅ ꯀꯥꯎꯋꯦꯕ ꯑꯩꯅ ꯑꯩꯉꯣꯟꯗ ꯄꯥꯁ ꯄꯤꯔꯛꯀꯦ ꯇꯧꯕ ꯑꯩꯅ ꯂꯥꯐ ꯑꯩꯉꯣꯟꯗ ꯄꯤꯒꯅꯨ ꯃꯤ ꯑꯇꯩꯗ ꯄꯤꯌꯣ ꯍꯥꯏꯅ ꯂꯥꯎꯕꯅꯤꯕꯀꯣ ꯀ꯭ꯔꯥꯎꯗꯣ ꯕꯣꯜ ꯀꯤꯕꯗꯣ ꯌꯔꯦꯕ
ꯑꯥ
ꯑ ꯃꯄꯥꯟꯗ ꯌꯦꯡꯂꯤꯕꯩ ꯎꯝ ꯃꯄꯥꯟꯗ ꯁꯄꯣꯔꯠ ꯁꯀꯨꯜ ꯁꯄꯣꯔꯠ ꯀꯤ ꯁꯇꯨꯗꯦꯟ ꯒꯩꯗꯣ ꯑꯔꯤꯔꯦꯅ ꯄꯥꯁ ꯅꯪꯅꯣꯟꯗꯤ ꯄꯤꯒꯦ ꯍꯥꯏꯔꯒ ꯑꯩꯉꯣꯟꯗ ꯄꯤꯒꯅꯨ ꯍꯥꯏꯔꯅ ꯂꯥꯎꯔꯤꯗꯣ ꯀꯔꯤꯕꯣꯜ ꯍꯨꯁꯅꯥ ꯂꯔ
ꯎꯝ
ꯑꯦꯁꯤ ꯃ ꯕꯣꯜ
ꯕꯣꯜꯁꯨ ꯑꯥ ꯁꯅꯥꯕꯨ ꯁꯅꯔꯗꯤ ꯌꯥꯝ ꯅꯨꯡꯁꯤꯌꯦ ꯀꯣ ꯏꯁꯥ ꯑꯩꯈꯣꯏ ꯄꯥꯔꯇꯤꯅ ꯉꯝꯕꯗꯣ ꯌꯥꯝ ꯄꯥꯝꯃꯦꯀꯣ
ꯑꯥ ꯑꯁ ꯂꯥꯁꯗꯦ ꯒꯨꯝꯕꯗ ꯑ ꯄꯩꯅꯦꯜꯒꯨꯝꯕ ꯀꯥꯔ ꯀꯥꯟꯗ ꯍꯥꯎꯁ ꯍꯥꯎꯁꯀꯤ ꯒ꯭ꯔꯨꯞꯇꯣ ꯁꯪꯅꯑꯀꯥꯟꯗ ꯉꯝꯗ꯭ꯔꯀꯥꯟꯗ ꯅꯨꯄꯥꯈꯩꯅ ꯀꯞꯄꯗꯣ
ꯎꯝ
ꯅꯨꯡꯁꯤꯌꯦ
ꯍꯣꯏ ꯍꯧꯖꯤꯛꯁꯨ ꯀꯟꯅ ꯀꯥꯞꯅꯔꯤꯗꯨꯗꯤ ꯋꯥꯔꯜ ꯀꯞ ꯇ ꯇꯧꯅꯔꯤꯕ ꯃꯌꯥꯝꯗꯣ ꯂꯤꯂꯥꯗꯣ
ꯑꯥ ꯑꯗꯨꯗꯤ ꯋꯥꯔꯜ ꯀꯞꯀꯤ ꯑꯣꯏꯗꯅ ꯑꯗꯣ ꯁ꯭ꯀꯨꯜꯒꯤ ꯃꯆꯥ ꯃꯆꯥ ꯑꯣꯏꯔꯁꯨ ꯀꯞꯄ ꯌꯥꯎꯋꯦꯕ
ꯍꯣꯏ ꯃꯥꯛ ꯄꯤꯗꯣꯏꯅꯦ ꯗꯨꯗ ꯒ꯭ꯔꯨꯞꯀꯤ
ꯑꯥ
ꯅꯨꯡꯁꯤꯗ ꯑꯩꯈꯣꯏ ꯑꯉꯥꯡ ꯑꯣꯏꯕ ꯃꯇꯝꯁꯨ ꯀꯣ꯫
ꯎꯝ꯫ ꯑꯁ ꯍꯧꯖꯤꯛꯇꯤ ꯑꯗꯨꯒꯨꯝꯕꯗꯣ ꯐꯪꯗ꯭ꯔꯦꯅꯦ ꯑꯩ ꯍꯧꯖꯤꯛ ꯏꯊꯟꯗ ꯂꯩꯔꯦꯅꯦ꯫
ꯎꯝ
ꯔꯦꯟꯗ ꯏꯊꯟꯇ ꯂꯩꯕꯗꯨ ꯍꯧꯖꯤꯛ ꯍꯧꯖꯤꯛꯀꯤꯗꯤ ꯏꯅꯥꯎꯅꯨꯄꯤ ꯑꯃꯒ ꯂꯩꯌꯦꯕ ꯏꯅꯥꯎꯅꯨꯄꯤ ꯍꯌꯦꯡ ꯑꯃꯨꯛ ꯆꯠꯀꯗꯧꯔꯦꯕ ꯃꯥꯗꯣ꯫ ꯁ꯭ꯀꯨꯜ ꯀꯥꯅꯤꯡꯉꯥꯏ ꯃꯣꯏ ꯃꯣꯏ ꯀ꯭ꯂꯥꯁꯇꯣ ꯍꯧꯒꯗꯧꯔꯦꯕ
ꯁꯝꯃꯔ ꯚꯦꯀꯦꯁꯟ ꯂꯣꯏꯔꯦ꯫
ꯁꯃꯥꯔꯕꯀꯦꯁꯟ ꯅꯠꯇꯕ ꯑꯃ ꯇꯦꯟ ꯄꯥꯁ ꯇꯧꯔꯒ ꯏꯂꯚꯦꯟ ꯀꯥꯒꯗꯕꯗꯣ꯫
ꯑꯣ ꯑꯆꯥ ꯆꯥ
ꯑꯗꯨ ꯉꯥꯏꯔꯒ ꯂꯩꯕ ꯍꯌꯦꯡ ꯍꯌꯦꯡꯗꯗꯤ ꯆꯠꯂꯦ ꯍꯥꯏꯕꯅꯤ꯫
ꯑꯣ ꯍꯧꯖꯤꯛ ꯃꯇꯝꯅ ꯁ꯭ꯀꯨꯜ ꯀꯥꯕ ꯐꯥꯎꯒꯦ ꯇꯧꯔꯤꯕ꯭ꯔꯥ ꯇꯦꯟ ꯊꯥꯄꯈꯣꯏ꯫ ꯑꯆꯥ ꯑꯆꯥ
ꯎꯝ ꯑꯗꯨꯗꯤ ꯏꯊꯣꯡꯗ ꯑꯗꯨꯝ ꯉꯥꯏꯍꯧ ꯇꯔꯦ꯫ ꯑꯁ ꯏꯇꯣꯝ ꯏꯇꯣꯝꯇ ꯂꯩꯔꯤꯗꯤ ꯀꯩ ꯀꯩꯅꯣ ꯆꯥꯛꯀꯨꯝꯕ ꯐꯖꯅ ꯆꯥꯕ ꯌꯥꯗꯕꯝ ꯄꯪ ꯊꯣꯡ ꯊꯣꯡꯅꯒꯗ ꯑꯥ ꯄꯣꯡꯊꯣꯡ ꯊꯣꯡꯉꯒ ꯊꯣꯡꯅꯤꯡꯉꯁꯨ ꯅꯠꯇꯦ ꯊꯣꯡꯅꯤꯡꯗꯕꯁꯨ ꯌꯥꯎꯋꯦꯕ ꯏꯇꯣꯝꯗꯒꯤ꯫ ꯀꯩ ꯀꯩꯅꯣ ꯑꯔꯩ ꯑꯔꯩꯕ꯫ ꯑꯆꯥꯄꯣꯠꯒꯨꯝꯕ ꯀꯩꯀꯩ ꯈꯨꯗꯛ ꯈꯨꯗꯛꯇ ꯁꯦꯝꯕ ꯌꯥꯕꯒꯤ ꯂꯥꯏꯕꯗꯣ꯫ ꯑꯗꯨꯗ ꯑꯣꯏ ꯑꯗꯨꯗ ꯑꯣꯏꯅ ꯁꯦꯝꯅꯤꯡꯉꯦꯕ꯫
ꯂꯩ ꯂꯩꯕ ꯀꯂꯦꯛꯁꯟ ꯇꯧꯔꯒꯖꯤꯟ ꯖꯤꯟꯁꯤꯟ ꯆꯥꯕ
ꯍꯨꯝ꯫
ꯍꯥꯎꯅꯁꯨ ꯁꯦꯝꯅꯤꯡꯗꯕꯅꯦ ꯏꯇꯣꯝꯗꯗꯤ ꯍꯣꯏ ꯌꯥꯝ ꯆꯥꯅꯤꯡꯉ ꯇꯧꯔꯁꯨ ꯏꯇꯣꯝꯝꯕꯗꯤ ꯋꯥꯔꯤꯕꯨꯗꯣ꯫ ꯃꯤꯃꯤ ꯄꯦꯛꯀꯦꯠ ꯑꯃꯐꯥꯎꯁꯨ ꯍꯥꯎꯇꯕꯅꯦ꯫ ꯏꯁꯥꯒꯤ ꯈꯛꯇ ꯃꯦꯠꯂꯗꯤ ꯆꯥꯕ ꯉꯝꯗꯕ ꯍꯥꯎꯇꯕꯗꯨ ꯇꯦꯁ꯫ ꯃꯤꯒ ꯆꯥꯗꯤ ꯌꯥꯝ ꯍꯥꯎꯋꯦ꯫
ꯑꯥ꯫ ꯆꯥꯛꯇꯣ ꯉꯧꯔꯒ ꯌꯦꯔꯨꯝ ꯀꯩꯀꯩ ꯉꯧꯔꯒ ꯆꯥꯕꯁꯨ ꯑꯩꯁ ꯆꯥꯕ ꯌꯥꯗꯦꯅꯦ
ꯎꯝ꯫
ꯑ ꯃꯌꯥꯝꯒ ꯂꯩꯔꯗꯤ꯫ ꯍꯪꯒꯥꯝ ꯆꯝꯐꯨ ꯈꯛꯇ ꯊꯣꯡꯉꯁꯨ ꯌꯥꯝ ꯍꯕꯗꯣ ꯆꯥꯛ ꯆꯥꯛ ꯌꯥꯝꯁꯨ ꯌꯥꯝ ꯆꯥꯕꯗꯣ ꯑꯗꯨꯃꯥꯏꯅ꯫ ꯇꯧꯔꯤꯕ ꯁꯤꯡꯖꯣꯝꯒ ꯅꯦꯞꯄꯤꯔꯗꯤ꯫
ꯎꯝ ꯃꯥꯅꯤ꯫
ꯍꯆꯥꯡ ꯏꯁꯥꯁꯦ ꯄꯥꯁꯨ ꯄꯥꯏꯌꯦꯕ ꯆ ꯀꯩꯀꯩ ꯐꯖꯅ ꯆꯥꯗ꯭ꯔꯗꯤ ꯌꯥꯗꯦꯅꯦ꯫
ꯀꯩꯅꯣ ꯑꯣꯏꯅꯤꯀꯣ ꯅꯨꯡꯁꯤꯠꯅ ꯍꯣꯝ ꯂꯥꯛꯄꯗ ꯆꯠꯈꯤꯅꯤ꯫
ꯑꯁ ꯅꯨꯡꯁꯤ ꯍꯣꯝꯗꯕꯒꯤ ꯈꯔ ꯐꯥꯔꯅꯦ ꯍꯧꯖꯤꯛ
ꯅꯨꯄꯤ ꯑꯃ ꯀꯥꯏꯅꯀꯣ ꯅ꯭ꯌꯨꯁꯇ꯫ ꯅꯨꯡꯁꯤꯠ ꯅꯨꯡꯁꯤꯠ ꯅꯨꯡꯃꯩ ꯆꯥꯡꯅꯔꯛꯄꯗ ꯅꯨꯄꯤ ꯑꯃ ꯄꯥꯏꯈ꯭ꯔꯦ
ꯕꯤ ꯅ꯭ꯌꯨꯗꯀ ꯊꯥꯔꯝꯃꯗꯤ ꯏꯁ
ꯉꯁꯤ ꯃꯔꯨ ꯑꯣꯏꯕ ꯄꯥꯎ ꯍꯥꯏꯔꯦ ꯅꯍꯥ ꯍꯦꯠꯂꯥꯏꯟ꯫ ꯋꯥ ꯑꯗꯨ ꯂꯩꯔꯤ ꯁꯉꯥꯏ ꯑꯦꯛꯁꯄ꯭ꯔꯦꯁꯇꯁꯨ ꯍꯦꯠꯂꯥꯏꯟꯗ꯫ ꯑꯩ ꯅꯍꯥꯟ ꯚꯤꯗꯤꯑꯣ ꯑꯃ ꯌꯥꯝ ꯅꯣꯛꯅꯤꯡꯕ ꯎꯏꯅꯦ꯫ ꯑ ꯅꯨꯄꯥ ꯑꯃꯁꯤ ꯏꯀꯪ ꯈꯪꯕ ꯑꯗꯨꯒꯤ ꯋꯤꯟꯁ ꯂꯥꯛꯄꯒꯤ ꯑꯝꯕ꯭ꯔꯦꯂꯥ ꯄꯥꯏꯕꯒꯤ ꯄꯥꯏꯈꯠꯈ꯭ꯔꯕ ꯎꯕ꯭ꯔꯥ ꯅꯪꯁꯨ ꯑꯗꯨꯒꯤ ꯅꯨꯄꯤ ꯃꯤꯅ ꯍꯥꯏꯕ ꯑꯅꯣꯏꯕ ꯭ꯔꯣ ꯒꯔꯜ ꯐ꯭ꯔꯦꯟꯅ ꯐꯩ ꯍꯥꯏꯗꯣ ꯅꯨꯄꯤꯗꯨꯅ ꯆꯤꯡꯗꯕ
ꯑ
ꯑꯃ ꯃꯥꯥꯏꯒꯤ ꯅꯨꯄꯤꯗꯤ ꯅꯣꯏꯕꯅꯦꯕ ꯑꯗꯨ ꯃꯥꯒꯤ ꯅꯨꯄꯤꯅ ꯆꯤꯡꯗꯕꯗꯣ ꯑꯩ ꯑꯩꯅ ꯑꯣ ꯑꯗ ꯍꯣꯏ ꯃꯥꯅꯦ ꯃꯥꯅꯦ ꯑꯗꯨꯗꯣ ꯀꯥꯡꯕ
ꯑꯁꯁ ꯑꯃꯨ ꯀꯑ ꯊꯝ ꯀ ꯖꯤꯁꯦ ꯀꯦꯖꯤ ꯀꯩꯅꯣ ꯅꯤꯐꯨ ꯑꯃꯗ ꯉꯥꯏꯔꯅꯦ ꯑꯩꯒꯤꯗꯤ
ꯑꯁ ꯌꯥꯝꯗꯦꯀꯣ
ꯅꯪꯅꯦ
ꯑꯩ ꯀꯦꯖꯤ ꯐꯤꯞꯇꯤ ꯁꯤꯛꯁ ꯂꯩꯌꯦ ꯍꯧꯖꯤꯛ
ꯑꯁ ꯑꯗꯨꯗꯤ ꯅꯨꯡꯁꯤꯠ ꯀꯩꯀꯩ ꯂꯥꯛꯄꯗ ꯋꯥꯅꯤꯡꯉꯥꯏ ꯂꯩꯇ꯭ꯔꯦꯗꯅ
ꯑꯩ ꯑꯣꯚꯔꯋꯦꯠꯅꯦ ꯑꯩꯒꯤ ꯑꯩꯒꯤ ꯍꯥꯏ ꯑꯩꯒꯤ ꯆꯍꯤꯒ ꯄꯥꯕꯗꯗꯤ ꯑꯣꯚꯔꯋꯦꯠꯅꯦ ꯑꯩꯅ ꯑꯦꯠꯂꯤꯁ ꯌꯥꯡ ꯌꯥꯡ ꯌꯥꯡꯈꯩꯗꯗꯤ ꯌꯥꯏꯑꯦꯕ ꯄꯨꯕꯨ ꯌꯦꯡꯉꯣꯅꯦ ꯐꯤꯞꯇꯤ ꯁꯤꯁꯀ ꯀꯥꯏꯗꯣ ꯑꯗꯨꯁꯨ ꯆꯥꯛ ꯆꯥꯗꯕꯩ ꯑꯦꯝꯇꯤ ꯁ꯭ꯇꯣꯃꯥꯛꯇꯅꯦꯀꯣ ꯆꯥꯛ ꯆꯥꯔꯑꯝꯕꯗꯤ ꯐꯤꯞꯇꯤ ꯁꯚꯦꯟ ꯀꯥꯈ꯭ꯔꯅꯤ ꯑꯩ ꯑꯣꯚꯔꯋꯦꯠꯅꯦ ꯑꯩ
ꯕꯤꯗꯤꯑꯣꯗꯧꯅ ꯅꯨꯄꯥ ꯅꯨꯄꯥ ꯃꯤꯌꯥꯝ ꯀꯪꯕ ꯊꯤꯔꯣ ꯅꯪꯁꯨ
ꯅꯨꯄꯥ ꯃꯌꯥꯡ ꯀꯪꯕ ꯑꯣ ꯃꯇꯦꯡ ꯄꯥꯡꯅꯕꯔꯕ ꯃꯤꯟ ꯂꯥꯛꯄꯗ
ꯑꯥ ꯑꯗꯨꯗꯨ ꯀꯅꯥꯅꯣꯝꯃꯗ ꯕꯤꯗꯤꯑꯣ ꯅꯝꯍꯜꯂꯣ ꯑꯗꯨꯒ
ꯚꯥꯏꯔꯦꯜ ꯆꯠꯍꯟꯒꯦ ꯃꯁꯥ ꯄꯥꯕ ꯅꯨꯄꯥ ꯊꯤ ꯇꯥꯔꯦ
ꯊꯤꯇꯥꯔꯦ ꯑꯩ ꯊꯤꯕꯤꯌꯨꯨꯔꯥ
ꯊꯤꯕꯤꯔꯛꯑꯣ ꯊꯤꯕꯤꯔꯛꯑꯣ ꯌꯥꯝ ꯄꯥꯕꯀꯣ
ꯑ ꯌꯥꯝ ꯄꯥꯕ ꯌꯥꯝ ꯄꯤꯛꯄꯥ
ꯐꯦꯟꯗꯁꯨ ꯍꯨꯝꯕ ꯌꯥꯕ ꯊꯤꯔꯛꯑꯣ
ꯍꯥ
ꯐꯦꯟꯗꯁꯨ ꯍꯨꯝꯕꯗ ꯆꯠꯀꯗꯧꯕ ꯃꯤ ꯊꯤꯔꯛꯑꯣ
ꯑꯁ ꯐꯔ ꯀꯦ ꯄꯨꯀꯦꯠꯇ ꯍꯥꯞꯄ ꯌꯥꯕ ꯅꯨꯄꯥ ꯊꯤꯔꯛꯀꯦ
ꯑꯗꯨ ꯑꯗꯨꯅ ꯐꯔꯗꯣꯏꯔꯥ ꯈꯪꯗꯦ
ꯕꯖꯥꯔꯗꯗꯤ ꯈꯔ ꯈꯔ ꯑꯗꯨ ꯎꯋꯦꯅꯦ ꯑꯗꯣ ꯅꯨꯄꯥ ꯃꯆꯥ ꯃꯆꯥꯈꯩꯗꯣ ꯑꯍꯟꯗꯤ ꯑꯣꯏꯕ ꯑꯗꯣ ꯑꯍꯟꯗꯤ ꯑꯣꯏꯕ ꯆꯥꯎ ꯗ꯭ꯋꯥꯞꯀꯨꯝꯕꯗꯣ ꯑꯗꯨ ꯕꯖꯥꯔꯗꯗꯤ ꯃꯔꯛ ꯃꯔꯛ ꯎꯏꯅꯦ ꯃꯊꯪ ꯊꯦꯡꯅꯔꯒ ꯅꯝꯕꯔ ꯑ ꯃꯊꯪ ꯊꯦꯡꯅꯔꯀꯥꯟꯗ ꯅꯝꯕꯔ ꯅꯝꯕꯔ ꯃꯣꯏꯗ ꯂꯧꯔꯒ ꯅꯪꯉꯣꯟꯗ ꯑꯃꯨꯛ ꯊꯥꯔꯛꯀꯦ
ꯐꯔꯥꯛ ꯇꯥꯅꯤ ꯗ꯭ꯋꯥꯞꯇꯤ ꯑꯥ ꯅꯨꯄꯥ ꯅꯣꯔꯃꯦꯜ ꯅꯨꯄꯥ ꯑꯀꯪꯕ ꯑꯣꯏꯅ ꯊꯤꯔꯛꯑꯣ ꯑꯩꯒꯤꯗꯤ
ꯑꯣ ꯑ ꯃꯆꯥ ꯄꯤꯛꯇ꯭ꯔꯨ ꯑꯣꯔꯒ ꯅꯣꯏꯕꯗꯨ
ꯀꯤꯗꯅ ꯑꯩ ꯐꯔꯛ ꯇꯥꯅꯤꯕ
ꯑꯣ
ꯆꯨꯝꯗ꯭ꯔꯣ
ꯆꯨꯝꯃꯦ ꯆꯨꯝꯃꯦ ꯍꯣꯏ ꯍꯥꯏꯔꯁꯨ ꯌꯥꯏꯅ ꯑꯗꯨꯗꯤ
ꯑ ꯍꯣꯏ ꯍꯥꯏꯔꯁꯨ ꯃꯃꯥꯏ ꯌꯦꯡꯕ ꯌꯥꯔꯣꯏꯅꯦ ꯒ꯭ꯌꯥꯟ ꯇꯥꯕ꯭ꯔꯣ